ꯑꯣ
ꯇꯥꯏ ꯇꯥꯏꯌꯦ
ꯀꯩꯗꯧꯔꯝꯃꯤꯅ ꯍꯧꯖꯤꯛꯀꯣ
ꯍꯧꯖꯤꯛꯁꯦ ꯑꯩꯁꯦ ꯊꯕꯛ ꯁꯨꯒꯗꯕꯒꯤ ꯔꯦꯗꯤꯗ ꯂꯩꯔꯕꯅꯤ ꯉꯥꯏꯍꯥꯛꯇꯪ ꯄꯊꯥꯈꯤꯒꯦꯅ ꯂꯩꯔꯤꯅꯤ
ꯀꯩ ꯊꯕꯣꯛ ꯁꯨꯗꯣꯏꯅꯣ
ꯄꯣꯠ ꯆꯩ ꯍꯣꯟꯗꯣꯛ ꯍꯣꯟꯖꯤꯟ ꯇꯧꯗꯣꯏꯅꯤꯗ ꯁꯣꯔꯣꯛꯇꯒꯤ ꯅꯪꯉꯣꯏ ꯀꯩꯀꯥ ꯆꯦ ꯀꯩꯀꯥ ꯐꯣꯟꯗꯣꯏꯅꯤ ꯁꯤ ꯂꯣꯏꯗ꯭ꯔꯤꯐꯧꯛꯇꯤ ꯈꯔ ꯍꯣꯟꯈꯤꯗꯣꯔꯤ ꯍꯌꯦꯡꯐꯧꯀꯗꯤ ꯍꯣꯟꯒꯗꯧ ꯃꯥꯜꯂꯦ ꯎꯝ ꯌꯥꯝꯅ ꯀꯩꯅꯣ ꯇꯧꯕ ꯌꯥꯝꯕꯒꯤ ꯋꯥ ꯅꯠꯇꯦꯗ ꯒꯥꯔꯤ ꯑꯃꯕꯨꯗꯤ ꯂꯧꯕꯀꯣ ꯇꯥꯇꯥ ꯒꯥꯔꯤ ꯑꯆꯧꯕ ꯑꯃꯕꯨꯗꯤ ꯂꯧꯕꯅꯦꯕꯀꯣ ꯑꯗꯨꯏꯁꯨ ꯑꯩꯈꯣꯏꯅ ꯍ ꯍꯣꯟꯃꯤꯟꯅꯒꯗꯧꯕ ꯑꯉꯥꯡꯁꯤꯡꯗꯣ ꯂꯣꯏ ꯆꯠꯊꯣꯛꯅꯕꯅꯤꯅ ꯐꯔꯛ ꯇꯥꯕ ꯇꯥꯏꯃꯤꯡ ꯑꯣꯏꯕ ꯑꯗꯨꯅ ꯏꯕꯨꯡꯉꯣꯒ ꯏꯕꯥꯅꯤ ꯑꯩꯈꯣꯏ ꯑꯍꯨꯝ ꯑꯩꯈꯣꯏ ꯗꯥꯏ ꯃꯆꯥꯝ ꯑꯃꯒ ꯑꯩꯈꯣꯏ ꯍꯍꯨꯝ ꯍꯦꯛꯦꯛ ꯍꯣꯟꯕꯅꯦꯕ
ꯑꯗꯣ ꯉꯁꯤꯗꯤ ꯑꯩꯈꯣꯏ ꯏꯕꯥꯅꯤ ꯈꯛꯇꯪ ꯑꯃꯨꯛ ꯍꯣꯟꯕ ꯇꯥꯗꯣꯔꯦ ꯑꯗꯨꯅ ꯑꯩꯈꯣꯏ ꯏꯕꯥꯅꯤꯅ ꯁꯨꯝ ꯍꯣꯟꯕꯅꯤꯅ ꯃꯤ ꯌꯥꯝꯗꯅ ꯍꯣꯟꯕꯅꯤꯅꯅꯦ ꯑꯉꯝ ꯑꯉꯝꯕꯗ ꯆꯥꯡꯗ ꯑꯗꯨꯝ ꯍꯣꯟꯕꯩꯅꯤ ꯗ ꯁꯨꯝ ꯅꯣꯡꯃꯗ ꯄꯨꯂ ꯂꯧ ꯍꯟꯁꯤꯟꯕꯁꯨ ꯉꯝ ꯄꯣꯟꯇꯦꯗꯅ ꯌꯥꯝꯕꯅꯤꯅ ꯑꯗꯒꯤ ꯑꯩꯈꯣꯏꯅ ꯑꯃꯨꯛ ꯌꯨꯝꯗꯨꯒ ꯑꯩꯈꯣꯏ ꯂꯝꯕꯤꯗꯨꯒ ꯈꯣꯡꯀꯥꯞ ꯇꯔꯥꯃꯨꯛꯇꯪ ꯀꯥꯟꯊꯣꯛꯑ ꯂꯩꯅꯕꯅꯦ ꯍꯥꯏꯕꯕꯨꯗꯤ ꯐꯕ ꯁꯥꯡꯅ ꯑꯃꯨꯛ ꯆꯪꯉꯛꯄꯅꯤꯅ ꯉꯁꯥꯏꯒꯤ ꯑꯗꯨꯝꯕ ꯄꯣꯠ ꯊꯥꯡꯉꯛ ꯀꯗꯅ ꯀꯨꯏꯅ ꯁꯥꯡꯅ ꯊꯕꯛꯇꯣ ꯇꯧꯕ ꯉꯝꯗꯦꯕ ꯑꯗꯨꯒꯤꯅꯦ ꯑꯗꯨꯝ ꯈꯔ ꯆꯪꯉꯤꯁꯦ ꯍꯌꯦꯡꯐꯥꯎꯈꯗꯤ ꯍꯣꯜꯂꯗꯤ ꯂꯣꯏꯔꯗꯧ ꯃꯥꯜꯂꯦ ꯃꯁꯤ ꯂꯣꯏꯁꯤꯟꯕ ꯌꯥꯔꯒꯗꯤ ꯂꯣꯏꯁꯤꯜꯂꯝꯗꯣꯏꯅꯤ ꯍꯥꯏ ꯊꯕꯛ ꯃꯈꯥꯇꯣ ꯈꯥꯛꯑꯔꯣꯏꯒꯦꯅ
ꯊꯝꯃ꯭ꯔꯣ ꯀꯃꯥꯏꯅ ꯇꯧꯒꯦ
ꯆꯦꯛꯅꯅꯦ ꯃꯊꯛꯇ ꯊꯝꯐꯝ ꯂꯩꯇ꯭ꯔꯦ ꯑꯗꯨꯅ ꯃꯈꯥꯗ ꯊꯝꯃꯦꯕꯀꯣ ꯑꯗꯨꯒ ꯂꯩꯉꯣꯏꯗꯤ ꯃꯊꯛꯀꯤ ꯄꯩꯐꯝꯗꯨꯗ ꯃꯊꯛꯀꯤ ꯄꯩꯐꯝ ꯍꯥꯏꯕꯗꯤ ꯑꯩꯈꯣꯏ ꯏꯁꯤꯡ ꯇꯤꯡꯀꯤꯒꯤ ꯃꯊꯛꯁꯤꯗꯅꯦ ꯄꯨꯔꯥ ꯍꯥꯡꯉꯒ ꯀꯩꯅꯣ ꯑꯩꯈꯣꯏꯒꯤ ꯂꯩꯇꯦ ꯃꯥꯟꯅꯅ ꯂꯩꯌꯦꯕꯀꯣ ꯑꯗꯨꯒꯤ ꯖꯒꯥꯗꯨꯗ ꯑꯗꯨꯝ ꯊꯝꯃꯦꯕ ꯃꯥꯗꯤ ꯑꯩꯈꯣꯏꯒꯤ ꯑꯁꯇꯥꯔ ꯇꯧꯔꯒ ꯂꯩꯔꯤꯕꯔꯕ ꯖꯒꯥ ꯑꯣꯏꯌꯦꯕꯀꯣ ꯑꯗꯨꯗꯨꯅ ꯅꯥꯟꯅ ꯑꯗꯨꯝ ꯊꯝꯃꯦ ꯃꯥꯗꯤ ꯑꯗꯨꯗꯩꯗ
ꯑꯣ ꯐꯔꯦ ꯐꯔꯦ ꯀꯩ ꯅꯪ ꯆꯥꯃꯁꯤꯗꯤ
ꯉꯁꯤꯁꯦ ꯉꯁꯥꯏ ꯆꯥꯕꯗꯣ ꯁꯧꯒ꯭ꯔꯤ ꯊꯣꯡꯉꯦ ꯑꯗꯨꯒ ꯀꯥꯡꯈꯨ ꯑꯃ ꯇꯧꯔꯦ ꯑꯗꯨꯒ ꯁꯤꯡꯖꯨ ꯑꯃꯒ ꯁꯨꯔꯦ ꯑꯗꯨꯃꯥꯏ ꯑꯗꯨꯝ ꯆꯥꯁꯤꯟꯈꯔꯦ
ꯎꯝ ꯑꯗꯨꯀꯥꯏꯅ ꯁꯥꯕꯅꯤꯅ ꯁꯥꯎꯒ꯭ꯔꯤꯒꯨꯝꯕ ꯈꯥꯃꯦꯟ ꯑꯁꯤꯒꯨꯝꯕ ꯑꯁꯤꯨꯝꯕ ꯆꯥꯕꯅ ꯆꯥꯅꯩꯗ ꯍꯥꯏꯗꯤ ꯆꯥꯛ ꯆꯪꯕꯗꯨꯁꯨ ꯑꯣꯏꯕꯅꯤꯅ
ꯑꯗꯣ ꯑꯩꯁꯨ ꯄꯥꯝꯃꯤ ꯅꯁꯥꯒꯤ ꯑꯣꯏꯅ ꯁꯒꯣꯏ ꯊꯣꯡꯕ ꯈꯨꯝꯕ ꯈꯥꯃꯦꯟ ꯑꯁꯤꯟ ꯊꯣꯡꯕꯒꯨꯝꯕꯦ ꯄꯥꯝꯃꯦ ꯑꯗꯣ ꯈ꯭ꯋꯥꯡ ꯀꯀꯥ ꯅꯥꯕꯗꯗꯤ ꯁꯧꯏ ꯆꯥꯕꯁꯦ ꯈ꯭ꯋꯥꯡ ꯅꯥꯕ ꯍꯦꯟꯖꯜꯂꯤ ꯀꯥꯏꯅ ꯍꯥꯏꯌꯦ ꯁꯤꯅ ꯀꯅꯥꯅ ꯍꯥꯏꯅꯣ ꯃꯦꯟꯃꯥꯟ ꯇꯥꯗꯦ ꯆꯨꯝꯃꯤꯁꯨ ꯈꯪꯗꯦ ꯂꯥꯜꯂꯦꯁꯨ ꯈꯪꯗꯦ ꯃꯣꯏ ꯉꯍꯥꯟ ꯃꯤ ꯈ꯭ꯋꯥꯡ ꯅꯥꯕꯒꯤ ꯌꯦꯡ ꯆꯠꯂꯨꯕ ꯀꯥꯡꯕꯨꯗꯨꯅ ꯃꯣꯏꯅ ꯍꯥꯏꯔꯛꯄꯅꯦꯕ ꯑꯩꯉꯣꯟꯗ ꯅꯪꯁꯨ ꯈ꯭ꯋꯥꯡ ꯅꯥꯏ ꯍꯥꯏꯗꯣ ꯁꯨꯃꯥꯏꯅ ꯃꯣꯏ ꯆꯥꯕ ꯌꯥꯗꯕ ꯆꯤꯟꯖꯥꯛ ꯃꯌꯥꯝ ꯑꯃ ꯑꯗꯨꯝ ꯏꯔꯒ ꯃꯣꯏꯒꯤ ꯂꯤꯁ ꯑꯃ ꯁꯦꯝꯃꯒ ꯂꯩ ꯃꯥꯜꯂꯤꯕꯨꯀꯣ ꯑꯗꯨꯒꯤꯗꯨꯣ ꯄꯤꯔꯛꯑꯦ ꯁꯨꯃꯥꯏꯅ ꯁꯨꯃꯥꯏꯅ ꯌꯥꯎꯋꯤ ꯈꯣꯠꯂꯦ ꯁꯒꯠꯄ ꯎꯏ ꯆꯥꯕ ꯌꯥꯗꯦ ꯃꯥꯏꯔꯦꯟ ꯆꯥꯕ ꯌꯥꯗꯦ ꯄꯥꯟ ꯆꯥꯕ ꯌꯥꯗꯦ ꯑꯗꯨꯗꯨ ꯃꯌꯥꯝ ꯑꯃ ꯍꯥꯏꯔꯦ ꯑꯗꯨ ꯆꯥꯕ ꯌꯥꯕꯁꯦ ꯑꯝꯇ ꯌꯥꯎꯗ꯭ꯔꯗꯤ ꯑꯝꯇ ꯆꯥꯗ꯭ꯔꯗꯤ ꯀꯃꯥꯏꯅ ꯇꯧꯗꯣꯏꯅꯣꯅ ꯑꯩꯁꯨ ꯑꯃꯨꯛ ꯍꯥꯏꯔꯦ ꯆꯥꯕ ꯌꯥꯗꯦꯅ ꯅꯣꯏ ꯂꯩꯈꯗꯤ ꯀꯩꯅꯣ ꯆꯥꯗꯣꯏꯁꯦ ꯆꯥꯅꯤꯡ ꯆꯥꯅꯤꯡꯕ ꯍꯤꯟꯖꯥꯡ ꯉꯥꯛꯇꯅꯤ ꯃꯣꯏꯅ ꯌꯥꯗꯦ ꯌꯥꯗꯦ ꯍꯥꯏꯕꯁꯤꯡꯁꯦ
ꯌꯥꯗꯦ ꯍꯥꯏꯁꯦ ꯌꯥꯝ ꯆꯥꯕ ꯐꯠꯇ꯭ꯔꯦ ꯍꯥꯏꯕ ꯋꯥꯅꯤ ꯅꯣꯏ ꯑꯗꯒꯤ ꯑꯖꯤ ꯁꯨꯒꯔ ꯂꯩꯕ ꯀꯩꯀꯩ ꯃꯤ ꯃꯌꯥꯝꯁꯤꯁꯨ ꯑꯗꯨ ꯆꯥꯕ ꯌꯥꯗꯦ ꯑꯗ ꯆꯥꯕ ꯌꯥꯗꯦ ꯃꯉꯣꯟꯗ ꯀꯛꯏꯕ ꯄꯣꯠ ꯃꯌꯥꯝꯁꯦ ꯂꯣꯏꯅ ꯀꯛꯑꯗꯤ ꯃꯥ ꯑꯝꯇ ꯃꯆꯤ ꯑꯣꯏꯕ ꯑꯝꯇ ꯌꯥꯎꯔꯔꯣꯏꯅ ꯑꯗꯨꯅ ꯀꯩꯁꯨ ꯈꯤꯇꯪ ꯈꯤꯇꯪꯗꯤ ꯍꯣꯏ ꯍꯦꯟꯖꯤꯟꯗ꯭ꯔꯒ ꯂꯣꯏꯔꯦ ꯆꯥꯕ ꯌꯥꯗꯦ ꯅꯨꯡꯇꯤ ꯆꯥꯗꯕ ꯄꯣꯠꯁꯨ ꯅꯠꯇꯦ ꯑꯗꯨꯗꯩ ꯅꯨꯡꯇꯤꯒꯤ ꯆꯥꯕ ꯆꯥꯗꯕ ꯄꯣꯠꯁꯨ ꯅꯠꯇꯦ ꯑꯗꯨꯝ ꯃꯈꯣꯏꯗꯤ ꯑꯗꯨꯝ ꯁꯤꯟꯅ ꯁꯤꯟꯅꯗꯅ ꯑꯗꯨꯝ ꯆꯥꯔꯤꯅꯤ ꯑꯗꯩ ꯍꯞꯇꯥ ꯑꯃ ꯌꯥꯝꯃꯨꯛ ꯉꯥꯏꯔꯦ ꯑ ꯑꯩꯈꯣꯏ ꯌꯥꯝꯃꯕꯗ ꯑꯅꯤꯔꯛꯀꯨꯝꯕ ꯉꯥꯏꯔ ꯑꯗꯨꯝ ꯀꯩꯁꯨ ꯌꯥꯝ ꯀꯥꯏꯕ ꯅꯠꯇꯦꯗ ꯌꯦꯔꯝ ꯆꯥꯕ ꯐꯠꯇꯦꯅ ꯅꯨꯡꯇꯤ ꯌꯦꯔꯨꯝꯝ ꯆꯥꯗꯕ ꯅꯠꯇꯦ ꯐꯥꯗꯣꯛ ꯕꯣꯔꯥ ꯍꯧꯔꯒ ꯀꯩ ꯀꯩ ꯇꯧꯔ ꯆꯥꯕꯗꯨꯗꯤ ꯀꯩꯁꯨ ꯀꯥꯏꯄꯣꯠ ꯅꯠꯇꯦꯕꯀꯣ ꯑꯗꯩ ꯃꯥꯏꯔꯦꯟ ꯆꯥꯕ ꯐꯠꯇꯦꯅ ꯃꯥꯏꯔꯦꯟ ꯆꯥꯕ ꯐꯠꯇꯦꯅ ꯃꯤꯠ ꯁꯣꯛꯄ ꯀꯥꯡꯕꯨ ꯑꯣꯏꯔꯗꯤ ꯃꯥꯏꯔꯦꯟ ꯆꯥꯎ ꯆꯥꯎꯅ ꯍꯥꯏꯔꯤꯁꯦ ꯑꯗꯨꯗꯤ ꯑꯃꯗꯨꯒꯤ ꯆꯥꯗꯅꯕ ꯍꯣꯠꯅꯕꯗ ꯃꯥꯏꯔꯦꯟ ꯃꯤꯠ ꯁꯣꯛꯂꯛꯑꯗꯤ ꯑꯗꯨꯝ ꯑꯃꯁꯨ ꯑꯃ ꯐꯕ ꯂꯩꯔꯗꯤ ꯑꯃ ꯐꯠꯇꯕ ꯑꯗꯨꯝ ꯂꯩꯗꯣꯏꯅꯦꯕ ꯀꯣ ꯑꯗꯨ ꯍꯣꯏ ꯐꯠꯇꯕꯗꯨꯅ ꯍꯦꯟꯗꯕ ꯑꯣꯏꯇꯥꯔꯒꯗꯤ ꯑꯩ ꯍꯛꯆꯥꯡꯗ ꯅꯥꯔꯤꯕ ꯄꯣꯠꯇꯨꯗ ꯐꯠꯇꯕꯗꯨꯅ ꯍꯦꯟꯖꯤꯟꯗꯨꯕ ꯑꯣꯏꯇꯥꯔꯒꯗꯤ ꯆꯥꯗꯕ ꯑꯩꯈꯣꯏ ꯈꯤꯇꯪ ꯀꯛꯄ ꯑꯣꯏꯇꯥꯔꯦ ꯑꯗꯨꯒ ꯑꯗꯨ ꯅꯠꯇ꯭ꯔꯗꯤ ꯑꯃ ꯆꯥꯕꯗ ꯀꯥꯟꯅꯕꯗꯣ ꯑꯃ ꯆꯥꯕꯗ ꯑꯃꯨꯛ ꯐꯪꯉꯣꯏꯗꯣꯏꯅꯦꯕ ꯑꯗꯨꯅ ꯑꯗꯨꯝ ꯌꯦꯡꯉ ꯌꯦꯡꯉꯒ ꯑꯗꯨꯝ ꯆꯥꯕꯅꯗꯤ ꯐꯕ꯭ꯔꯥꯅ ꯈꯜꯂꯦ ꯑꯗꯨꯝ ꯏ ꯄꯨꯡ ꯀꯛꯄ ꯅꯠꯇꯕꯀꯣ ꯈꯤꯇꯪ ꯈꯤꯇꯪ ꯆꯥꯡ ꯍꯤꯡꯖꯤꯟꯗ꯭ꯔ ꯂꯣꯏꯔꯦ ꯃꯥꯏ ꯆꯥꯐꯝ ꯊꯣꯛꯣꯛꯄ ꯌꯥꯝ ꯀꯥ ꯍꯦꯟꯅ ꯆꯥꯔꯨꯗ꯭ꯔꯒꯁꯨ ꯌꯥꯝ ꯍꯦꯟꯖꯤꯟꯅ ꯆꯥꯔꯨꯗ꯭ꯔꯒꯁꯨ ꯀꯣ ꯑꯗꯨꯃꯥꯏꯟ ꯇꯧꯔꯗꯤ ꯐꯗꯣꯏꯅꯦꯕꯀꯣ
ꯆꯨꯝꯃꯦ ꯅꯪ ꯍꯥꯏꯗꯣ ꯌꯥꯝꯅ ꯆꯨꯝꯃꯦ ꯍꯥꯏꯕꯗꯤ ꯀꯩꯒꯤꯅꯣ ꯍꯥꯏꯀꯥꯟꯗ ꯆꯥꯕ ꯌꯥꯗꯦꯅ ꯂꯣꯏꯅꯃꯛ ꯂꯣꯏꯅꯃꯛ ꯀꯛꯇꯅ ꯑꯃꯕꯣꯛ ꯆꯥꯗ꯭ꯔꯒꯗꯤ ꯃꯉꯣꯟꯗꯒꯤ ꯐꯪꯒꯗꯕ ꯀꯥꯟꯅꯕ ꯃꯌꯥꯝꯗꯣ ꯂꯣꯏꯅꯃꯛ ꯑꯩꯈꯣꯏ ꯍꯥꯏꯅꯤ ꯀꯩꯅꯣꯝꯃ ꯑꯩꯒꯤ ꯂꯥꯏꯅꯥ ꯑꯃ ꯅꯥꯕꯗꯨꯅ ꯃꯔꯝ ꯑꯣꯏꯔꯒ ꯑꯗꯨ ꯃꯌꯥꯝꯗꯣ ꯂꯣꯏ ꯆꯥꯗ꯭ꯔꯦ ꯍꯥꯏꯔꯒꯗꯤ ꯑꯇꯩ ꯑꯇꯩꯗ ꯑꯩꯒꯤ ꯍꯛꯆꯥꯡꯒꯤ ꯑꯇꯩ ꯑꯇꯩ ꯀꯌꯥꯁꯤꯡꯗ ꯆꯪꯒꯗꯧꯕ ꯃꯥꯒꯤ ꯀꯩꯅꯣ ꯃꯌꯥꯝꯗꯣ ꯑꯃꯠꯇ ꯐꯪꯉꯣꯏꯗꯣꯏꯅꯦꯕ ꯑꯗꯨꯅ ꯑꯗꯨꯝ ꯍꯛꯆꯥꯡꯗꯣ ꯁꯣꯜꯂꯛꯄ ꯇꯥꯕꯅꯦ ꯍꯥꯏꯕ ꯆꯥꯕ ꯌꯥꯗꯦ ꯂꯣꯏ ꯊꯤꯡꯖꯤꯟ ꯌꯥꯄꯣꯟꯇꯦꯕ ꯑꯩꯅ ꯆꯥꯡ ꯑꯃꯨꯛ ꯈꯪꯅ ꯆꯥ ꯇꯥꯔꯦ ꯑꯦ ꯁꯤ ꯆ ꯉꯔꯥꯡ ꯆꯥꯈ꯭ꯔꯗꯤ ꯑꯩ ꯍꯞꯇꯥꯃꯨꯛ ꯂꯦꯞꯄꯒ ꯅꯠꯇ꯭ꯔꯒ ꯅꯨꯃꯤꯠ ꯅꯤꯅꯤ ꯍꯨꯝꯅꯤ ꯂꯦꯞꯄꯒ ꯉꯁꯥꯏꯒꯤ ꯃꯌꯥꯝ ꯆꯥꯒꯗꯕ ꯆꯥꯡꯗꯨꯗꯤ ꯈꯖꯤꯛꯈꯛ ꯂꯧꯈꯠꯂꯒ ꯆꯥ ꯂꯣꯏꯔꯦ ꯑꯩꯉꯣꯟꯗ ꯈꯤꯇꯪ ꯃꯆꯤ ꯑꯣꯏꯍꯧꯒꯗꯕ ꯑꯗꯨꯃꯥꯏꯅ ꯇꯧꯔ ꯆꯥꯔꯒꯗꯤ ꯀꯩꯁꯨ ꯁꯣꯛꯅꯤꯡꯉꯥꯏ ꯀꯩꯁꯨ ꯂꯩ ꯄꯣꯇꯦꯗ ꯆꯥꯕ ꯌꯥꯗꯤ ꯂꯣꯏ ꯊꯤꯡꯖꯤꯟꯒꯗꯤ ꯆꯥꯛꯀ ꯏꯁꯤꯡꯒ ꯆꯥꯒꯗ꯭ꯔꯕ ꯅꯠꯇ꯭ꯔꯒꯅ ꯃꯥ ꯃꯣꯏꯅ ꯃꯣꯏꯅ ꯑꯩꯈꯣꯏꯒꯤ ꯄꯣꯏꯟ ꯇꯧꯔꯒ ꯑꯃꯈꯛ ꯆꯥꯅꯕ ꯑꯃꯈꯛ ꯄꯤꯔꯦ ꯈꯜꯂꯣ ꯑꯅꯤꯈꯛ ꯄꯤꯔꯦ ꯈꯜꯂꯣ ꯑꯗꯨ ꯑꯗꯨꯝ ꯍꯟꯖꯟ ꯍꯟꯖꯟꯅ ꯑꯗꯨꯝ ꯆꯥ ꯂꯩꯒꯗ꯭ꯔꯕ ꯑꯗꯨꯗꯤ ꯑꯇꯩ ꯑꯇꯩꯗ ꯃꯤꯠ ꯀꯤ ꯐꯒꯗꯧꯕ ꯑꯗꯒꯤ ꯅꯥꯀꯣꯡꯒꯤ ꯐꯒꯗꯧꯕ ꯑꯗꯒꯤ ꯂꯩꯗꯅ ꯈꯅꯥꯎꯒꯤ ꯐꯒꯗꯧꯕ ꯑꯗꯨꯒꯨꯝꯕ ꯃꯌꯥꯝꯗꯨꯗꯤ ꯑꯝꯇ ꯆꯥꯗ꯭ꯔꯒꯗꯤ ꯇꯣꯛꯑꯦ
ꯍꯣꯏ ꯑꯗꯨꯅꯦ ꯃꯥꯥꯏ ꯃꯥꯒꯤ ꯇꯣꯉꯥꯟ ꯇꯣꯉꯥꯟ ꯑꯃ ꯐꯕ ꯂꯩꯔꯒꯗꯤ ꯑꯃꯗꯨ ꯐꯠꯇꯕ ꯂꯩꯗꯣꯏꯅꯦꯕ ꯑꯗꯨꯏ ꯃꯣꯏ ꯉꯥ ꯉꯥ ꯆꯥꯛ ꯑꯗꯩ ꯑꯐꯕ ꯆꯤꯟꯖꯥꯛ ꯉꯥꯛꯇꯅꯤ ꯃꯣꯏ ꯆꯥꯕ ꯌꯥꯗꯦ ꯍꯥꯏꯗꯣꯏꯁꯦ ꯍꯥꯏꯗꯤ ꯉꯥ ꯇꯦꯛꯄ ꯑꯗꯒꯤ ꯁꯥ ꯇꯦꯛꯄ ꯆꯥꯕ ꯌꯥꯗꯦꯅ ꯆꯥꯔꯔꯣꯏ ꯑꯗꯨ ꯃꯆꯤ ꯑꯣꯏꯗꯧꯕ ꯀꯩꯀꯩꯣꯝ ꯌꯥꯎꯗ꯭ꯔꯕꯅꯤꯅꯀꯣ ꯑꯗꯨꯝ ꯈꯔ ꯈꯔ ꯆꯥꯔ ꯂꯣꯏꯔꯦ ꯑꯗꯒꯤ ꯄꯨꯡ ꯀꯛ ꯀꯛꯇ꯭ꯔꯁꯨ ꯑꯗꯒꯤ ꯃꯣꯏꯅ ꯆꯥꯒꯅꯨ ꯍꯥꯏꯕ ꯋꯥꯅꯤ ꯑꯗꯨꯝ ꯆꯥꯗ꯭ꯔꯗꯤꯝ ꯑꯃꯗ ꯑꯃꯨꯛ ꯑꯗꯨꯝ ꯁꯣꯛꯇꯣꯏꯅꯤꯅ ꯍꯥꯏꯗꯤ ꯑꯃꯗ ꯀꯥꯟꯅꯗꯕꯗ ꯑꯃꯗꯗꯤ ꯀꯥꯟꯅꯕ ꯑꯣꯏꯗꯣꯏꯅꯦꯕ ꯑꯗꯨꯅ ꯈꯔ ꯈꯔ ꯌꯦꯡꯉꯒ ꯑꯗꯨꯝ ꯆꯥꯕꯅꯗꯤ ꯐꯥꯔꯃꯔꯅ ꯈꯜꯂꯤ
ꯃꯥꯅꯦ ꯉꯥ ꯆꯥꯕꯗ ꯃꯆꯤ ꯑꯣꯏ ꯍꯥꯏꯖꯁꯔꯦ ꯉꯥꯗꯣ ꯅꯨꯡꯇꯤꯒꯤ ꯆꯥꯥꯁꯜꯂꯒ ꯀꯔꯤꯌꯥ ꯀꯗꯥꯏꯗ ꯀꯔꯤ ꯐꯗꯣꯏꯅꯣꯕ ꯌꯦꯟ ꯆꯥꯕ ꯃꯆꯤ ꯑꯣꯏ ꯑꯗꯨ ꯇꯧꯋꯏ ꯑꯗꯥꯗꯨ ꯇꯧꯏ ꯄ꯭ꯔꯣꯇꯤꯟ ꯃꯌꯥꯝ ꯌꯥꯎꯏ ꯈꯣꯠꯂꯤ ꯑꯗꯨ ꯌꯦꯟꯗꯨꯣ ꯅꯨꯡꯇꯤꯒꯤ ꯆꯥꯔ ꯐꯒꯗ꯭ꯔꯕ ꯑꯗꯨ ꯄ꯭ꯔꯣꯇꯤꯟꯗꯨ ꯉꯥꯛꯇ ꯁꯨꯝ ꯆꯥꯂ ꯌꯥꯕ꯭ꯔꯕ ꯑꯗꯨꯅ ꯃꯆꯤ ꯃꯆꯤ ꯑꯣꯏꯅꯕ ꯍꯥꯏꯔꯒꯗꯤ ꯃꯆꯜ ꯁꯨꯅꯅꯕ ꯂꯣꯏꯅ ꯆꯥꯒꯗꯧꯕꯅꯤ ꯍꯋꯥꯏ ꯆꯦꯡꯋꯥꯏ ꯑꯃ ꯑꯃ ꯂꯩꯔꯤꯕ ꯉꯥ ꯆꯥꯛ ꯁꯥ ꯉꯥ ꯂꯣꯏꯅꯃꯛ ꯁꯨꯅ ꯆꯥ ꯇꯥꯔꯦ ꯅꯣꯡꯃ ꯅꯣꯡꯃꯝꯅ ꯑꯗꯨ ꯆꯥꯔꯅꯤ ꯅꯣꯡꯃꯝꯅ ꯑꯗꯨ ꯆꯥꯔꯅꯤ ꯑꯗꯨꯃꯥꯏꯅ ꯇꯧꯔꯒ ꯈꯒ ꯈꯒ ꯑꯗꯨꯝ ꯇꯧꯔꯒ ꯍꯦꯟꯖꯟꯗꯕꯤꯗ ꯆꯥꯕꯤꯔꯒ ꯂꯣꯏ ꯐꯕ ꯄꯣꯠ ꯉꯥꯛꯇꯅꯤꯗ ꯑꯩꯈꯣꯏꯅ ꯁꯦꯝꯗꯕꯒꯤꯅꯤꯗ
ꯍꯣꯏ ꯑꯗꯨꯅꯦ ꯑꯗꯨꯃꯥꯏꯅ ꯇꯧꯔꯒ ꯆꯥꯗ ꯌꯥꯕꯗ ꯑꯗꯨꯝ ꯈꯛ ꯂꯩꯔꯗꯤ ꯀꯃꯥꯏꯅ ꯇꯧꯗꯣꯏꯕ ꯆꯥꯅꯉꯥꯏꯝꯇ ꯂꯩꯔꯔꯣꯏ ꯂꯥꯁꯇ ꯑꯗꯨꯗꯒꯤ ꯑꯗꯨꯝ ꯈꯔ ꯈꯔ ꯌꯦꯡꯉ ꯆꯥꯕꯅꯤ ꯐꯩꯗ
ꯃꯥꯅꯤ ꯃꯥꯅꯤ ꯃꯥꯅꯤ
ꯍꯣꯏ ꯅꯪ ꯊꯕꯛ ꯇꯧꯗꯕꯨ ꯀꯌꯥꯝ ꯋꯥꯠꯂꯤꯒꯦ ꯅꯪ ꯑꯗꯨꯝ ꯃꯤ ꯉꯥꯏꯔꯕ꯭ꯔꯣ ꯀꯃꯥꯏꯅ ꯇꯧꯕꯅꯣ ꯅꯪ ꯏꯕꯨꯡꯒ ꯉꯥꯏꯔꯥ ꯅꯠꯇ꯭ꯔꯒ ꯍꯧꯔ ꯁꯨꯝ ꯌꯥꯔꯕ꯭ꯔꯣ ꯀꯃꯥꯏꯅ ꯇꯧꯗꯣꯏꯅꯣ
ꯑꯩ ꯔꯣ ꯍꯧꯗꯣꯔꯕꯅꯤ ꯑꯩ ꯀꯩꯅꯣ ꯇꯧꯗꯣꯔꯕꯅꯤꯗ ꯍꯧꯗꯣꯔꯕꯅꯦ ꯎꯝ ꯏꯕꯨꯡꯉꯣꯗꯣ ꯀꯩꯅꯣ ꯇꯧꯔꯤꯌꯦ ꯃꯣꯏ ꯋꯥꯇꯤꯟ ꯍꯥꯟꯕ ꯑꯃ ꯌꯥꯎꯔꯤꯕ ꯌꯥꯝꯃꯦꯕꯀꯣ ꯉꯁꯥꯏꯕꯨ ꯃꯣꯏ ꯃꯣꯏ ꯑꯅꯤ ꯂꯩꯇꯕꯒꯤ ꯍꯧꯖꯤꯛꯇ ꯑꯝ ꯂꯥꯛ ꯑꯩꯣꯏꯅꯅꯦ ꯌꯥꯅꯤ ꯉꯁꯥꯏꯒꯤ ꯑꯃꯨꯛ ꯌꯥꯝ ꯀꯥ ꯍꯦꯟꯅ ꯀꯨꯏꯅ ꯑꯩꯈꯣꯏꯅ ꯍꯟꯖꯟꯗꯕꯤꯅ ꯊꯝꯃꯒꯗꯤꯅꯦ ꯃꯥꯁꯦ ꯑꯩꯈꯣꯏꯒꯤ ꯑꯆꯥꯄꯣꯠꯁꯦ ꯁꯣꯠ ꯁꯣꯠ ꯂꯥꯎꯔꯛꯀꯗꯣꯏꯅꯦꯕ ꯑꯗꯨꯗꯨꯅ ꯍꯥꯟꯅ ꯇꯥꯎꯕ ꯂꯣꯏꯔꯒ ꯍꯦꯛ ꯏꯗꯕꯒ ꯅꯁꯥꯗꯣ ꯍꯜꯍꯧ ꯇ꯭ꯔꯒꯗꯤ ꯑꯃꯨꯛ ꯃꯥꯏ ꯃꯍꯥꯎꯁꯦ ꯑꯃꯨꯛ ꯃꯥꯡꯒꯤꯗꯨꯏꯅꯦꯕ ꯑꯗꯨꯗ ꯃꯥꯡꯗꯅꯕꯅ ꯇꯧꯕꯗꯨꯗ ꯃꯥ ꯉꯥꯏꯍꯥꯛ ꯌꯥꯎꯔꯤ ꯑꯁꯤ ꯃꯥ ꯌꯥꯎꯕ ꯉꯥꯏꯕ ꯑꯣꯏꯅ ꯑꯩ ꯉꯥꯏꯍꯥꯛ ꯋꯥꯔꯤ ꯁꯥꯔꯛꯄꯅꯤꯗ ꯑꯗꯨ ꯂꯣꯏꯔꯒ ꯎꯝ ꯍꯧꯗꯣꯔꯕꯅꯤ ꯊꯕꯛꯇꯤ
ꯍꯣꯏ ꯊꯕꯛꯁꯨ ꯁꯨꯗꯕ ꯌꯥꯗꯦ ꯑꯗꯒꯤ ꯈꯪꯗꯦꯗꯠꯇꯧꯔꯤꯁꯦ ꯄꯩꯁꯥ ꯄꯥꯏꯗꯕꯅꯤꯅ ꯊꯕꯛ ꯁꯨꯗꯕ ꯌꯥꯗꯦ ꯍꯛꯆꯥꯡꯒꯤꯁꯨ ꯈꯟꯗꯕ ꯌꯥꯗꯦ ꯊꯕꯛ ꯁꯨꯗ꯭ꯔꯦ ꯄꯩꯁꯥꯗꯤ ꯀꯥꯏ ꯂꯥꯛꯀꯅꯤ ꯅꯠꯇ꯭ꯔꯥ ꯍꯥꯟꯁꯤꯗ ꯍꯧꯖꯤꯛꯀꯥꯟꯗꯤ ꯍꯤꯡꯕꯁꯦ ꯌꯥꯝ ꯂꯩꯔ ꯄꯣꯠ ꯆꯩꯩꯅ ꯃꯔꯣ ꯇꯥꯡꯉꯦꯕ ꯑꯗꯒꯤ ꯄꯣꯠꯌꯦꯡ ꯆꯥꯌꯦꯡ ꯁꯨꯝ ꯁꯨꯝ ꯆꯨꯝꯒ ꯂꯩ ꯋꯥ
ꯑꯗꯨꯅꯤ ꯃꯥꯁꯨꯅꯦ ꯊꯕꯛꯁꯦ ꯃꯥꯅ ꯍꯧꯕꯁꯨ ꯍꯩꯕꯅꯤꯅ ꯃꯥꯗꯅ ꯍꯧꯔꯦꯗꯅ ꯑꯩꯈꯣꯏꯅ ꯑꯃꯨꯛ ꯍꯩꯔꯒ ꯑꯩꯈꯣꯏꯅ ꯃꯇꯦꯡ ꯄꯥꯡꯉꯦꯁꯨ ꯅꯠꯇꯕꯅꯤꯅꯅꯦ ꯃꯥꯁꯨ ꯌꯥꯝ ꯋꯥꯔꯦꯕ ꯊꯕꯛꯁꯦ ꯑꯗꯨꯕꯨ ꯁꯦ ꯂꯥꯛꯐꯝꯗꯤ ꯂꯩꯇꯕꯅꯤꯅ ꯑꯁꯤꯗꯒꯤ ꯑꯁꯤꯗꯒꯤ ꯂꯥꯛꯑꯒ ꯑꯩꯈꯣꯏ ꯃꯌꯥꯝꯁꯨ ꯂꯣꯏꯅꯃꯛ ꯆꯂꯥꯏꯕꯅꯤꯅꯅꯦ ꯁꯨꯗ꯭ꯔꯁꯨ ꯌꯥꯗꯕꯤ ꯉꯝꯗ ꯉꯝꯗꯕꯧꯗ ꯑꯗꯨꯝ ꯁꯨꯔꯕꯅꯦ ꯍꯥꯏꯕ ꯌꯦꯡꯍꯩꯕꯖꯥꯠ ꯅꯠꯇ꯭ꯔꯦ ꯃꯄꯥꯟ ꯀꯟꯗ ꯌꯥꯎꯗ꯭ꯔꯦ ꯍꯥꯏꯕ ꯁꯨꯕ ꯅꯣꯝꯕ ꯍꯦꯟꯃꯟꯗꯅ ꯑꯗ ꯇꯧꯔꯤꯁꯤ ꯈꯖꯤꯛ ꯈꯛꯇꯅꯦ ꯍꯥꯏꯕ
ꯑꯉꯥꯡꯒꯤ ꯃꯈꯩꯅ ꯀꯩꯅꯣꯝ ꯀꯩꯅꯣꯝ ꯀꯩꯅꯣꯝ ꯇꯧ ꯖꯤꯜꯂꯛ ꯑꯗꯤꯀꯣ ꯋꯥꯕꯥꯕꯨꯗꯤ ꯀꯌꯥꯝ ꯀꯨꯏꯅ ꯋꯥꯗꯣꯏꯅꯣꯗ ꯋꯥꯔꯣꯏꯗ ꯍꯥꯏꯗꯤ ꯑꯕꯨꯡꯒꯤꯁꯨ ꯁꯜꯖꯅꯤ ꯑꯕꯦꯝꯃꯒꯤꯗꯤ ꯑꯗꯨꯨꯝ ꯀꯩꯁꯨ ꯃꯃꯤꯡꯒꯤ ꯇꯝꯃꯤꯕ ꯍꯥꯏꯗꯨꯅꯤ ꯍꯦꯛꯇ ꯑꯃꯗ ꯍꯦꯛꯇ ꯏꯜꯂꯒ ꯇꯝꯕ ꯅꯠꯇꯦꯅ ꯍꯌꯦꯡ ꯃꯥꯒꯤ ꯑꯗꯨꯝ ꯂꯩꯁꯥꯕꯤꯅꯤꯅ ꯅꯨꯄꯤ ꯑꯣꯏꯕꯅꯤꯅ ꯑꯗꯨꯝ ꯀꯩꯁꯨ ꯌꯥꯝ ꯇꯝꯃꯨꯗ꯭ꯔ ꯑꯗꯨꯝ ꯌꯥꯔꯅꯦꯕ ꯍꯣꯏ ꯅꯨꯄꯥꯗꯤ ꯁꯦꯟꯊꯣꯛꯇꯕ ꯌꯥꯗꯦꯕꯀꯣ ꯑꯗꯨ
ꯃꯥꯅꯦ ꯏꯕꯨꯡꯉꯒꯤꯕꯨꯗꯤ ꯂꯣꯏꯕꯨꯗꯤ ꯂꯣꯏꯔꯦ ꯃꯥꯒꯤ ꯃꯥꯒꯤ ꯂꯣꯏꯈꯤꯕꯁꯤꯃꯗꯤ ꯌꯥꯝ ꯁꯝꯃꯦ ꯑꯩꯈꯣꯏꯗꯁꯨ ꯌꯥꯝ ꯀꯣꯝꯃꯦ ꯉꯁꯥꯏ ꯃꯥꯒꯤ ꯑꯥꯗ ꯂꯩꯕꯒꯤ ꯅꯣꯡꯃꯒꯤ ꯄꯩꯁꯥ ꯊꯥꯗꯕ ꯌꯥꯗꯦ ꯀꯥꯞꯇꯕ ꯌꯥꯗꯦ ꯃꯥꯏ ꯆꯥꯅꯅꯕꯒꯤ ꯑꯗꯩ ꯊꯥꯒꯤ ꯀꯥ ꯕꯔꯥꯒꯤ ꯊꯤꯅꯤ ꯊꯤꯔꯤꯅꯤ ꯑꯗꯩ ꯀꯥ ꯕꯔꯥꯗ ꯍꯦꯟꯗꯣꯛꯇꯅ ꯏꯁꯤꯡꯒꯤ ꯃꯩꯒꯤ ꯇꯣꯉꯥꯟ ꯇꯣꯉꯥꯟꯅ ꯑꯃꯨꯛ ꯊꯤꯔꯤꯅꯤ ꯑꯗꯒꯤ ꯃꯣꯏꯒꯤ ꯐꯤꯖꯣꯜ ꯁꯦꯠꯄꯒꯤ ꯈꯣꯠꯄꯒꯤ ꯄꯩꯁꯥꯁꯦ ꯑꯗꯨꯛꯀꯤ ꯃꯇꯤꯛ ꯆꯪꯕ ꯍꯥꯏꯇꯥꯔꯦ ꯁ ꯁꯨꯡꯂꯦꯛ ꯂꯦꯞꯇꯅ ꯑꯗꯒꯤ ꯎꯝ ꯃꯔꯛꯇꯨꯗ ꯑꯃꯨꯛ ꯐꯣꯟ ꯑꯃꯅꯨꯡꯛ ꯍꯥꯞꯄꯒꯤ ꯈꯣꯠꯄꯒꯤ ꯑꯗꯨꯗꯣ ꯐꯣꯟꯅ ꯑꯃꯨꯛ ꯈꯥꯔꯕꯨ ꯐꯔꯦ ꯅꯨꯃꯤꯠ ꯀꯨꯟꯅꯤꯃꯨꯛ ꯂꯩꯔ ꯂꯩꯔꯒ ꯑꯃꯨꯛ ꯍꯞꯄ ꯗ ꯄꯅꯤꯅꯥ ꯅꯨꯡꯇꯤꯒꯤ ꯍꯨꯜꯂꯛꯄꯁꯤꯗꯗꯤꯀꯣ ꯆꯥꯅ ꯊꯛꯅꯕꯁꯤꯗꯤ ꯆꯥꯗ ꯌꯥꯗꯕꯅꯤ ꯅꯨꯡꯇꯤꯒꯤ ꯍꯨꯜꯂꯤꯕꯅꯤꯗꯣ ꯑꯗꯨꯅ ꯁꯤ ꯃꯌꯥꯝꯁꯦ ꯂꯣꯏꯔꯛꯄꯅꯤꯅꯅꯦ ꯈꯔ ꯃꯈꯩꯕꯨꯗꯤ ꯀꯣꯝꯕꯗꯤ ꯀꯣꯝꯃꯛꯑꯅꯤ ꯑꯉꯥꯡ ꯅꯨꯄꯤ ꯃꯆꯥꯁꯤꯗ ꯉꯥꯏꯔꯦꯗꯅ ꯅꯨꯄꯤ ꯃꯆꯥꯁꯤ ꯍꯧꯖꯤꯛ ꯏꯂꯚꯦꯟ ꯇꯨꯌꯦꯜꯂꯐ ꯃꯊꯪ ꯆꯍꯤ ꯆꯍꯤ ꯑꯅꯤꯃꯨꯛ ꯁꯤ ꯂꯣꯏꯔꯒ ꯃꯥꯒꯤꯁꯨ ꯑꯃꯨꯛ ꯁꯨꯃꯥꯏꯅ ꯃꯣꯏꯅ ꯇꯝꯃꯤꯕ ꯁꯨꯃꯥꯏꯅ ꯑꯃ ꯇꯝꯗ꯭ꯔꯒꯁꯨ ꯀꯩꯅꯣꯝ ꯀꯩꯅꯣꯝꯃ ꯊꯥꯖꯤꯜꯂꯒ ꯇ꯭ꯔꯦꯅꯤꯡꯒꯨꯝꯕ ꯑꯃ ꯇꯧꯍꯟꯗ꯭ꯔꯒꯗꯤ ꯃꯣꯏꯁꯨ ꯂꯥꯏꯔꯤꯛ ꯇꯝꯃꯤꯅꯤꯅ ꯂꯥꯏꯔꯤꯛꯇ ꯑꯗꯨꯝ ꯇꯝ ꯂꯩꯕꯗꯣ ꯑꯣꯏꯔꯨꯕꯀꯩꯁꯨ ꯍꯥꯏꯕꯗꯤ ꯃꯣꯏꯅ ꯍꯦꯛꯇꯃꯛꯀꯣꯛ ꯊꯣꯡꯉ ꯊꯣꯡ ꯊꯣꯡꯉ ꯂꯥꯛꯑꯒ ꯑꯆꯧ ꯑꯆꯧꯕ ꯑꯦꯛꯖꯥꯝ ꯃꯌꯥꯝ ꯊꯥꯅꯤ ꯍꯥꯏꯕꯒꯤ ꯑꯁꯥꯗꯨꯗꯤ ꯑꯩꯈꯣꯏꯅꯁꯨꯕ ꯎꯕ ꯂꯩꯇꯦꯗꯅꯀꯣ ꯑꯗꯨꯗꯨꯅ ꯃꯥꯒ ꯆꯥꯟꯅꯕ ꯁꯤꯟꯐꯝ ꯑꯃ ꯑꯣꯏꯅꯕꯒꯤ ꯑꯩꯈꯣꯏꯅ ꯁꯤꯟꯗꯕꯗꯤ ꯌꯥꯗꯦꯗꯅ ꯑꯗꯨ ꯃꯉꯥꯏꯔꯔꯦ ꯑꯣ ꯐꯔꯦ ꯑꯗꯨꯗꯤ ꯑꯩꯁꯨ ꯊꯕꯛ ꯇꯧꯔꯒꯦ ꯅꯪꯁꯨ ꯊꯕꯛ ꯆꯤꯟꯕ ꯃꯥꯜꯂꯦ ꯊꯝꯃꯒꯦ